ꯇꯥꯔꯕꯣ ꯑꯣ
ꯀꯩꯗꯧꯔꯝꯃꯤꯅꯣ
ꯀꯩꯗꯧꯔꯝꯃꯤꯅꯣ
ꯍꯜꯂꯣ
ꯇꯥꯔꯦ ꯇꯥꯔꯦ ꯀꯩꯗꯧꯔꯃꯤꯅꯣ
ꯑꯣ ꯑꯩꯁꯤꯗ ꯏꯃꯥꯟꯅꯕ ꯑꯃ ꯃꯥꯗꯣ ꯌꯨꯝ ꯊꯣꯛꯂꯛꯑꯦꯅ ꯍꯥꯏꯔꯛꯄ ꯑꯗꯥ ꯍꯣꯏ ꯃꯅꯥ ꯆꯠꯁꯤꯔ ꯑꯗꯨꯝ ꯇꯧꯔꯝꯕꯅꯦ ꯃꯣꯏꯗꯥ ꯉꯁꯤ ꯃꯥ ꯊꯧꯔꯛꯄꯒꯤ ꯆꯥꯛ ꯆꯥꯔꯥ ꯑꯃ ꯆꯥꯁꯤꯅ ꯇꯧꯔꯝꯃꯦ
ꯑꯣ ꯂꯩꯔꯝꯃꯤ ꯑꯩꯗꯤ ꯁꯨꯝ ꯅꯪꯗꯤ ꯑꯍꯥꯎꯕ ꯆꯥꯎꯗꯣꯔꯤꯅꯦ ꯑꯗꯨꯗꯤ
ꯈꯪꯉꯦꯗ ꯑꯍꯥꯎꯕꯥꯎꯕꯨ ꯄꯤꯖꯔꯛꯀꯗꯣꯏꯔꯥ ꯅꯠꯇ꯭ꯔꯒꯅ ꯆꯝꯊꯣꯡ ꯆꯥꯗꯣꯏꯔꯥ ꯑꯗꯣ ꯏꯃꯥꯟꯅꯕ ꯊꯦꯡꯅꯗꯕ ꯀꯨꯏꯔꯕꯅꯤꯅ ꯃꯥꯅ ꯀꯔꯤ ꯀꯔꯤꯕꯤꯖꯁꯨ ꯑꯗꯨꯝ ꯆꯥꯔꯣ ꯇꯥꯕꯅꯤ
ꯎꯝ ꯑꯦ ꯁꯥ ꯄꯤꯖꯔꯛꯀꯅꯤꯗ ꯀꯃꯥꯏꯅ ꯅꯣꯡ ꯐꯥꯗꯣꯛ ꯊꯦꯡꯅꯔꯒꯕꯨ ꯆꯝꯊꯣꯡ ꯄꯤꯖꯔꯒꯗꯤ ꯊꯥꯔꯑꯣꯗꯅ
ꯁꯧꯒꯤ ꯄꯤꯖꯥ ꯊꯥꯔꯗꯤ ꯅꯪꯁꯨ ꯍꯥꯏꯅꯕ ꯑꯗꯨꯗꯤ ꯍꯥꯏꯕ ꯌꯥꯕ ꯋꯥ ꯅꯠꯇꯦꯍꯦ
ꯑꯦ ꯃꯁꯥꯅ ꯈꯪꯒꯗꯕꯅꯦ ꯑꯗꯨꯗꯤ ꯋꯥ ꯈꯪꯃꯟ ꯗ꯭ꯔꯕ ꯍꯥꯏꯗꯨꯅꯤ ꯃꯥꯁꯨ ꯈꯪꯗ꯭ꯔꯗꯤ
ꯑꯗꯨ ꯍꯧꯗꯤ ꯃꯥꯁꯨ ꯀꯩꯅꯣꯗ ꯂꯩꯔꯛꯄꯅꯤꯅ ꯈꯪꯉꯝꯕꯅꯤꯗ ꯃꯄꯥꯟꯗ ꯂꯩꯔꯛꯄꯅꯤꯅ
ꯑꯗꯨꯔ ꯅꯣꯏ ꯃꯄꯥꯟꯗ ꯄꯨꯟ ꯇꯝꯃꯤꯟꯅꯔꯛꯏꯔꯣ
ꯑ ꯍꯥꯟꯅ ꯇꯥꯃꯤꯜꯅꯔꯝꯃꯦ ꯑꯩꯅ ꯑꯃꯨꯛ ꯃꯥꯅ ꯍꯟꯗꯛꯈꯥꯇ ꯊꯣꯛꯂꯛꯄꯅꯦꯕ ꯑꯗꯨꯒꯤ ꯄꯨꯟꯗꯁꯨ ꯀꯨꯏꯔꯦ ꯃꯣꯏꯗ ꯆꯥꯛ ꯆꯥꯔꯥ ꯑꯃ ꯆꯥꯁꯦ ꯈꯣꯠꯁꯦꯅ ꯃꯣꯏ ꯃꯃꯥ ꯃꯩꯀꯩ ꯍꯣꯏꯁꯨ ꯍꯥꯏꯗꯤ ꯑꯩꯈꯣꯏꯗꯨ ꯃꯥ ꯂꯩꯇꯅꯤꯅ ꯃꯣꯏ ꯌꯨꯝꯗꯁꯨ ꯆꯠꯇ꯭ꯔꯦꯗꯅ ꯈꯣꯠꯂꯦ ꯊꯦꯡꯅ ꯉꯁꯤꯁ ꯆꯥꯛ ꯆꯥꯔꯥ ꯑꯃ ꯆꯥꯁꯩ ꯈꯣꯠꯁꯦꯅ ꯍꯥꯏꯕꯅꯦ
ꯑꯣ ꯅꯣꯏ ꯀꯥꯏ ꯖꯒꯥ ꯇꯥꯃꯤꯟꯅꯔꯛꯏꯅꯣꯕ
ꯎꯝ ꯀꯩꯅꯣꯗ ꯁꯤꯂꯣꯡꯗ ꯇꯝꯃꯤꯟꯅꯔꯛꯄꯅꯦ
ꯑꯣ ꯁꯤ ꯅꯨꯡꯉꯥꯏꯕ ꯃꯐꯝꯅꯤꯅꯦ ꯑꯗꯨꯗꯤ
ꯅꯨꯡꯉꯥꯏ ꯍꯥꯏꯁꯤ ꯈꯪꯗꯦꯗ ꯅꯨꯡꯉꯥꯏ ꯍꯥꯏꯗꯣꯏꯔꯣ ꯅꯨꯡꯉꯥꯏꯇꯦ ꯍꯥꯏꯗꯣꯏꯔꯥ ꯑꯗꯨꯣꯡꯁꯨ ꯅꯨꯡꯉꯥꯏ ꯄꯨꯡꯛꯁꯨ ꯅꯨꯡꯉꯥꯏꯇꯕ ꯃꯇꯥꯡ ꯃꯌꯥꯝ ꯌꯥꯎꯋꯦ ꯍꯥꯏꯗꯤ ꯌꯨꯝꯗ ꯂꯩꯕ ꯍꯥꯏꯕꯒ ꯃꯄꯥꯟꯗ ꯂꯩꯕ ꯍꯥꯏꯕꯒ ꯍꯥꯏꯗꯤ ꯃꯄꯥꯟꯗ ꯂꯩꯕ ꯅꯨꯡꯉꯥꯏꯕꯁꯨ ꯂꯩ ꯑꯗ ꯌꯨꯝꯗ ꯂꯩꯉꯤꯕ ꯃꯇꯥꯡꯁꯨ ꯂꯩ ꯑꯗꯨꯅꯤ
ꯃꯥꯅꯤ
ꯎ ꯑꯥꯗ ꯂꯩꯕꯒꯤ ꯍꯥꯏꯔꯒꯗꯤ ꯍꯣꯏ ꯏꯃꯥꯟꯅꯕ ꯃꯌꯥꯝ ꯊꯦꯡꯅꯈꯤ ꯑꯗꯨꯏ ꯃꯊꯛꯇ ꯑꯗꯩ ꯂꯝ ꯐꯖ ꯐꯖꯕ ꯃꯌꯥꯝꯁꯨ ꯆꯠꯄ ꯐꯪꯉꯤ ꯑꯗꯒꯤ ꯎ ꯐꯗꯕ ꯍꯥꯏꯗꯤ ꯑꯇꯣꯞꯄ ꯂꯝꯒꯤ ꯍꯥꯏꯇꯥꯔꯦ ꯃꯥꯏꯒꯤ ꯀꯜꯆꯔꯕꯨ ꯑꯣꯏꯒꯦꯔꯥ ꯀꯩ ꯑꯣꯏꯒꯦꯔꯥ ꯂꯣꯏꯅ ꯎꯕ ꯐꯪꯉꯤ ꯑꯃꯔꯣꯝꯗ ꯇꯧꯕꯇꯕꯨ ꯌꯨꯝꯗꯁꯨ ꯂꯥꯡꯅꯤꯡꯕ ꯃꯇꯥꯡ ꯃꯌꯥꯝ ꯌꯥꯎꯋꯦꯕ ꯍꯧꯖꯤꯛꯄꯨꯗꯤ ꯑꯝ ꯌꯨꯝꯗ ꯑꯃꯨꯛ ꯂꯩꯔꯦ ꯃꯄꯥꯟꯜꯗ ꯑꯃꯨꯛ ꯆꯠꯅꯤꯡꯕ ꯃꯕꯥꯜꯁꯦ ꯉꯝꯃꯣ
ꯎ ꯍꯣꯏꯅꯦ ꯌꯨꯝꯗ ꯂꯩꯔꯒꯅ ꯑꯃꯨꯛ ꯋꯥ ꯆꯠꯅꯤꯡꯕ ꯑꯥ ꯂꯩꯔꯒꯅ ꯑꯃꯨꯛ ꯌꯨꯝ ꯂꯥꯛꯅꯤꯡꯕ
ꯎꯝ
ꯌꯨꯝ ꯑꯁꯤꯗꯤ ꯍꯥꯏꯕꯗꯤ ꯃꯄꯥꯟꯂꯣꯝꯗ ꯂꯩꯇꯥꯥꯔꯒꯁꯨ ꯌꯨꯝꯗ ꯍꯦꯟꯗꯂ ꯂꯩꯕ ꯅꯠꯇꯦꯅꯦ ꯅꯨꯡꯉꯥꯏꯕ ꯍꯥꯏꯔꯨꯔꯗꯤ
ꯍꯣꯏ
ꯎ ꯅꯣꯏꯗꯤ ꯅꯪ ꯀ꯭ꯂꯥꯁ ꯀꯌꯥꯗ ꯌꯥꯔ ꯇꯝꯃꯛꯢꯅꯣ
ꯑꯗꯒꯤ ꯎ ꯀ꯭ꯂꯥꯁ ꯐꯣꯔ ꯐꯥꯏꯚ ꯂ ꯑꯃ ꯇꯧꯋꯦ ꯑꯗꯣ ꯑꯩ ꯍꯥꯏꯗꯤ ꯑꯃꯨꯛꯇꯪ ꯑꯩꯈꯣꯏ ꯀꯩꯅꯣ ꯇꯧꯕꯗꯤ ꯌꯥꯕꯅꯤ ꯀꯣꯏꯕ ꯑꯃꯨꯛꯇꯪꯗꯤ ꯆꯠꯄ ꯌꯥꯅꯤ ꯃꯐꯝ ꯑꯃꯗ ꯍꯥꯏꯇꯥꯔꯦ ꯑꯩꯈꯣꯏ ꯃꯌꯥꯝ ꯑꯃ ꯍꯥꯏꯗꯤ ꯏꯃꯥꯟꯅꯕ ꯑꯇꯣꯞꯄ ꯈꯔꯁꯨ ꯍꯧꯔ ꯑꯩꯈꯣꯏ ꯌꯥꯝꯅꯗꯤ ꯆꯠꯄꯗꯤ ꯇꯟꯅꯦꯕꯀꯣ ꯃꯤꯒꯤ ꯌꯥꯝꯗ꯭ꯔꯕꯤꯗ ꯑꯩꯈꯣꯏ ꯇꯔꯦꯠ ꯅꯤꯄꯥꯜꯃꯨꯛ ꯑꯗꯨꯃꯥꯏꯅ ꯇꯧꯔꯒ ꯂꯝ ꯑꯩꯈꯣꯏ ꯑ ꯀꯩꯅꯣ ꯑ ꯅꯣꯅꯤꯁ ꯃꯄꯥꯜ ꯂꯥꯒꯤꯕꯗꯁꯨ ꯑꯗꯨ ꯅꯣꯠꯢꯁ ꯃꯅꯨꯡꯗ ꯐꯖ ꯐꯖꯕ ꯍ ꯌꯥꯝ ꯂꯩꯗꯅ
ꯌꯥꯏ ꯌꯥꯏ
ꯍꯥꯏꯗꯤ ꯁꯝꯅ ꯍꯥꯏꯔꯕꯗ ꯑꯩꯈꯣꯏ ꯃꯅꯤꯄꯨꯔꯗ ꯑꯩꯈꯣꯏ ꯂꯣꯛꯇꯥꯛꯇ ꯀꯩꯗ ꯃꯌꯥꯝ ꯆꯠꯂꯝꯕꯗꯤ ꯌꯥꯏ ꯑꯇꯣꯞꯄ ꯃꯌꯥꯝ ꯆꯠꯂꯁꯨ ꯑꯩꯈꯣꯏ ꯏꯃꯥꯟꯅꯕ ꯑꯩꯈꯣꯏꯒ ꯆꯠꯅꯤꯡꯕ ꯆꯠꯃꯤꯟꯅꯅꯤꯡꯕ ꯃꯤ ꯂꯩꯕ ꯑꯗꯨꯒꯗꯤ ꯄꯨꯟꯅ ꯆꯠꯄꯗꯤ ꯀꯩꯝ ꯇꯧꯔꯝꯈꯤꯔꯣꯏꯕ ꯑꯗꯣ ꯍꯧꯕꯒꯤ ꯍꯧꯕ ꯑꯩꯈꯣꯏꯒꯤ ꯃꯅꯤꯄꯨꯔꯗꯒꯤ ꯗꯥꯏꯔꯦꯛ ꯑꯣꯏꯅ ꯍꯧꯔꯛꯇꯕꯅꯤ ꯑꯗꯒꯤ ꯃꯊꯪ ꯃꯊꯪ ꯏꯁꯇꯦꯠꯁꯤ ꯃꯊꯪ ꯃꯊꯪ ꯂꯥꯜꯂꯒ ꯑꯃꯨꯛꯇꯪ ꯇꯧꯕꯗꯤ ꯌꯥ
ꯎ ꯌꯥꯏꯌꯦ ꯌꯥꯏꯌꯦ ꯌꯥꯝ ꯊꯤ ꯌꯥꯏ ꯑꯗꯨꯏꯗꯤ ꯑꯗꯣ ꯑꯗꯨ ꯀꯩꯅꯣ ꯍꯥꯏꯔꯒ ꯍꯧꯖꯤꯛꯁꯦ ꯃꯌꯥꯝꯁꯦ ꯆꯤꯡ ꯀꯥꯕꯤ ꯌꯥꯝ ꯀꯟꯅ ꯆꯠꯅꯔ ꯈꯠꯂꯛꯏꯌꯦ ꯍꯧꯖꯤꯛꯁꯦ
ꯑ ꯆꯂꯦ ꯆꯂꯦ
ꯑꯩꯈꯣꯏꯁꯨ ꯑꯨꯛꯇꯪꯗꯤ ꯆꯠꯂꯨ ꯌꯥꯕꯅꯤ
ꯌꯥꯏ ꯌꯥꯏ ꯑꯗ ꯃꯣꯏꯒꯤ ꯍꯧꯖꯤꯛꯀꯤ ꯃꯣꯏ ꯆꯤꯡ ꯑꯃ ꯀꯥꯟꯅꯔꯤꯗꯨꯣ ꯇꯦꯟꯒ ꯈꯟꯕ ꯌꯥꯕꯖꯥꯠꯂꯣ
ꯑ ꯌꯥꯏ ꯑꯩ ꯌꯥꯏꯌꯦ ꯀꯩꯅꯣꯗꯗꯤ ꯑ ꯁꯤꯒꯤ ꯁꯅꯥꯃꯍꯤꯒꯤ ꯁꯅꯥꯃꯍꯤ ꯀꯤꯌꯣꯝ ꯂꯩꯕꯩꯗꯣ ꯈꯪꯕ꯭ꯔꯥ
ꯎꯝ ꯎꯝ
ꯑꯗꯨ ꯑꯗꯨꯗ ꯇꯦꯟ ꯀꯩꯀꯥ ꯈꯜꯂꯒ ꯆꯠꯄ ꯌꯥꯏꯑꯕꯀꯣ ꯈꯟꯇꯛ ꯍꯟꯗꯛꯇꯣ ꯑꯩꯉꯣꯟꯗ ꯏꯃꯥꯟꯅꯕ ꯑꯃꯅ ꯆꯠꯁꯦꯅ ꯍꯥꯏꯔꯝꯕꯅꯦ ꯑꯩꯗꯣ ꯍꯛꯆꯥꯡ ꯁꯥꯒꯠꯂꯛꯇꯅꯀꯣ ꯍꯛꯆꯥꯡ ꯂꯥꯏꯍꯧ ꯇꯧꯔꯛꯇꯅ ꯑꯩ ꯆꯠꯄ ꯉꯝꯍꯧꯗꯅ ꯌꯥꯎꯍꯧꯗ꯭ꯔꯦꯕ ꯑꯗꯨ ꯃꯣꯏ ꯃꯣꯏ ꯆꯠꯈꯤꯕ꯫ ꯃꯣꯏ ꯆꯠꯄꯗꯣ ꯃꯣꯏ ꯇꯦꯟ ꯀꯩꯀꯥꯗꯣ ꯀꯩꯅꯣꯗ ꯇꯦꯟ ꯁꯥꯟꯕ ꯃꯤ ꯂꯩ ꯃꯥꯜꯂꯦ
ꯎꯝ ꯂꯩꯕꯅꯦ꯫
ꯑ ꯃꯣꯏꯗꯒꯤ ꯇꯧꯔꯒ ꯋꯥꯏꯔꯒ ꯀꯩꯅꯣ ꯆꯠꯂꯦ ꯃꯣꯏ ꯃꯤ ꯑꯍꯨꯝ ꯃꯤ ꯑ ꯃꯤ ꯑꯍꯨꯝꯃꯨꯛꯀꯤ ꯋꯥꯏꯕꯗ ꯂꯨꯄꯥ ꯆꯥꯎꯉꯥ ꯍꯥꯏꯕ꯭ꯔꯥ ꯆꯥꯇ꯭ꯔꯨꯛ ꯍꯥꯏꯕ꯭ꯔꯥ ꯑꯗꯨꯃꯥꯏꯅ ꯈꯛ ꯑꯣꯏꯔ ꯃꯥꯜꯂꯦꯕ ꯑꯩ
ꯑꯣ ꯃꯣꯏꯒꯤ ꯍꯣꯏ ꯃꯤ ꯑꯍꯨꯝ ꯇꯨꯝꯕ ꯌꯥꯕꯤꯗꯨꯔ ꯅꯠꯇ꯭ꯔꯒ ꯅ ꯃꯤ ꯑꯃꯃꯝꯒꯤ ꯁꯤꯡꯒꯜ-ꯁꯤꯡꯒꯜ ꯑꯣꯏꯔꯤꯔꯣ꯫
ꯑ ꯃꯤ ꯑꯃꯃꯝꯒꯤ ꯁꯤꯡꯒꯜ-ꯁꯤꯡꯒꯜ ꯑꯣꯏꯗꯣꯏꯅꯦ꯫ ꯑꯗꯣ ꯂꯨꯄꯥ ꯆꯥꯇ꯭ꯔꯨꯛꯃꯨꯛ ꯑꯗꯨꯃꯥꯏꯅ ꯍꯥꯏꯒꯨꯝ ꯇꯧꯔꯦ ꯑꯗꯣ ꯑꯗꯨ ꯇꯧꯔꯒ ꯄꯨꯔ ꯆꯠꯈꯤꯕꯅꯦꯕ ꯃꯣꯏꯗꯣ ꯑ ꯑꯩꯉꯣꯟꯗ ꯃꯣꯏ ꯚꯤꯗꯤꯑꯣ ꯀꯣꯜꯒ ꯇꯧꯔꯛꯑꯦ ꯑꯁ ꯅꯪ ꯂꯥꯛꯑꯝꯃꯗꯤ ꯅꯨꯡꯉꯥꯏꯒꯗꯕꯅꯤ ꯅꯪ ꯌꯥꯎꯗꯕꯗꯤ ꯅꯨꯡꯉꯥꯏꯇꯔꯦ ꯈꯣꯠꯇꯦꯅ꯫ ꯑꯗꯣ ꯃꯣꯏꯅ ꯅꯨꯡꯗꯥꯡꯒꯤ ꯚ꯭ꯌꯨꯗꯣ ꯎꯍꯜꯂꯛꯄ ꯍꯥꯏꯇꯥꯔꯦ ꯑꯩꯉꯣꯟꯗ꯫ ꯑꯁ ꯑꯩꯅ ꯆꯠꯅꯤꯡꯕꯁꯤꯗꯤ ꯉꯍꯥꯛ ꯊꯡ ꯃꯊꯛꯇꯨꯗꯒꯤ ꯂꯣꯏ ꯎꯔꯦ꯫
ꯍꯣꯏꯅꯦ ꯐꯖꯕꯅꯤ ꯅꯨꯡꯊꯤꯟꯗ ꯌꯦꯡꯕ ꯍꯥꯏꯁ ꯊꯨꯜꯒꯥ ꯅꯨꯡꯗꯥꯡ ꯃꯔꯤ ꯃꯔꯤ ꯈꯦꯠꯅꯩꯗꯅ
ꯑꯦ ꯌꯥꯝ ꯊꯤ ꯈꯦꯠꯅꯩ ꯌꯥꯝ ꯊꯤ ꯈꯦꯠꯅꯩ ꯑꯗꯨꯒꯤꯗꯤ꯫ ꯑꯗꯨ ꯃꯣꯏꯗꯣ ꯀꯩꯅꯣ ꯀꯩꯅꯣꯒ ꯇꯧꯋꯦꯕꯀꯣ ꯑꯩꯈꯣꯏꯒꯤ ꯒꯦꯁ ꯍꯥꯎꯁꯀ ꯂꯩꯌꯦꯕꯀꯣ꯫
ꯎꯝ
ꯑꯗꯨꯗ ꯑꯗꯨꯝ ꯍꯥꯏꯗꯤ ꯇꯦꯟ ꯈꯜꯂꯒ ꯑꯗꯨꯝ ꯂꯦꯛꯄ ꯌꯥꯔꯦꯕ ꯒꯦꯁ ꯍꯥꯎꯁ ꯍꯥꯏꯌꯦꯅ ꯑꯩꯈꯣꯏꯒꯤ ꯀꯩꯅꯣꯗꯣ ꯅꯠꯇꯦꯀꯣ ꯑꯃ ꯑꯩꯈꯣꯏ ꯁ꯭ꯋꯥꯏꯗ ꯂꯩꯅꯕ ꯑꯃ ꯀꯤꯠꯆꯟꯒ ꯄꯤꯕꯤ ꯈꯣꯠꯄꯤ ꯑꯗꯒꯤ ꯐꯃꯨꯡ ꯀꯩꯀꯥ ꯄꯤꯕꯤ ꯈꯣꯠꯄꯤ ꯑꯗꯨꯝꯕꯗꯤ ꯅꯠꯇ꯭ꯔꯦ꯫ ꯑꯥꯗ ꯖꯁꯠ ꯑꯥ ꯑꯩꯈꯣꯏꯅ ꯀꯩꯅꯣ ꯄꯨꯔ ꯆꯠꯀꯗꯕ ꯎ ꯇꯦꯟ ꯀꯩꯀꯥ ꯄꯨꯔ ꯆꯠꯀꯗꯕ ꯗꯨꯗꯨꯒꯥ ꯂꯦꯀꯐꯝ ꯆꯥꯐꯝ ꯂꯣꯏ ꯍꯥꯏꯗꯤ ꯑꯩꯈꯣꯏ ꯏꯁꯥꯅ ꯂꯣꯏ ꯄꯨꯖꯔꯅꯤꯗꯅ ꯑꯗꯨꯒ ꯑꯗꯨꯃꯥꯏꯅ ꯇꯧꯕꯒꯤ ꯃꯐꯝꯗꯤ ꯂꯩꯌꯦ ꯑꯗꯨꯒ ꯑꯗꯨꯝ ꯆꯤꯡꯒꯤ ꯍꯥꯏꯗꯤ ꯆꯤꯡꯒꯤ ꯅꯥꯀꯟꯗ ꯑꯩꯈꯣꯏꯅ ꯑꯗꯨꯗ ꯇꯨꯝꯅꯤꯡꯗ꯭ꯔꯦ ꯍꯥꯏꯇꯥꯔꯒꯁꯨ ꯆꯤꯡꯒꯤ ꯅꯥꯀꯟꯗ ꯑꯗꯨꯝ ꯁꯥꯔ ꯇꯨꯝꯕꯁꯨ ꯑꯗꯨꯝ ꯌꯥꯏꯌꯦꯕꯀꯣ ꯑꯗꯨꯁꯨ ꯁꯨꯝ ꯍꯥꯏꯗꯤ ꯑ ꯀꯩ ꯍꯥꯏꯅꯤ ꯅꯨꯡꯁꯤꯠ ꯀꯩꯀꯥꯗꯤ ꯀꯠꯂꯛꯄ ꯈꯣꯠꯂꯛꯄ ꯇꯧꯕꯗꯗꯤ ꯈꯤꯇꯪ ꯈꯨꯗꯣꯡ ꯆꯥꯗꯕꯀꯣ ꯑꯗꯨꯗꯨꯅ ꯃꯣꯏꯅ ꯑꯗꯨꯗ ꯑꯗꯨꯝ ꯀꯩꯅꯣꯒꯤꯗꯨꯗ ꯒꯦꯁ ꯍꯥꯎꯁꯀꯤꯗꯨꯗ ꯑꯗꯨꯝ ꯂꯩꯁꯜꯂꯕ ꯍꯥꯏꯇꯥꯔꯦ ꯑꯗꯣ ꯑꯗꯨꯐꯥꯎꯇꯗ ꯑꯗꯨꯝ ꯌꯥꯝ ꯊꯤꯅ ꯅꯨꯡꯉꯥꯏ ꯍꯥꯏꯇꯥꯔꯦꯅꯦ ꯃꯐꯝꯗꯣ ꯃꯣꯏꯅ ꯆꯠꯂꯨꯕꯗꯣ ꯑꯩꯈꯣꯏꯗ ꯑꯩꯉꯣꯟꯗ ꯎꯠꯂꯛꯄꯗꯣ ꯑꯁ ꯑꯩꯅ ꯆꯥꯛ ꯄ ꯆꯥꯕꯤ
ꯍꯣꯏꯅꯦ ꯆꯠꯂꯝꯃꯗꯤ ꯍꯥꯏꯝ ꯑꯗꯨ ꯅꯨꯡꯗꯤ ꯅꯨꯡꯉꯥꯏꯕ ꯄꯣꯠꯅꯦꯍꯦ ꯅꯡ ꯆꯠꯂꯩꯗ꯭ꯔꯤꯗꯣ ꯍꯥꯏꯗꯤ ꯃꯥꯅꯔꯥꯞ ꯈꯣꯠꯂꯒ ꯑꯗꯨꯝꯅ ꯃꯣꯏ ꯑꯍꯨꯝ ꯈꯛꯇ ꯆꯠꯂꯤꯗ ꯅꯣꯏ ꯃꯔꯤ ꯁꯣꯟꯃꯗꯤ ꯁꯨꯔꯝꯃꯗꯤ ꯍꯦꯅꯥ ꯑꯃꯨꯛ ꯅꯨꯉꯥꯏꯗꯣꯏꯅꯤ ꯅꯨꯉꯥꯏꯕꯥ ꯍꯥꯌꯁꯦ
ꯃꯥꯅꯤ ꯃꯥꯅꯤ
ꯍꯥꯏꯗꯤ ꯑꯃꯗꯨꯕꯨ ꯀꯩꯅꯣꯝ ꯇꯧꯔꯁꯨ ꯀꯩꯅꯣꯝ ꯇꯧꯔꯁꯨ ꯍꯥ ꯂꯩꯇꯅ ꯍꯣꯏꯌꯦ ꯌꯥ ꯃꯒꯗꯤ ꯑꯗꯨꯝ ꯅꯨꯉꯥꯏꯇꯦ
ꯎꯝ ꯑꯗꯨ ꯃꯐꯝꯗꯨꯁꯨ ꯑꯩꯈꯣꯏꯒꯤ ꯁꯦꯞꯇꯤ ꯑꯣꯏꯕ ꯍꯥꯏꯇꯥꯔꯦꯀꯣ ꯃꯥ ꯀꯩꯅꯣꯒ ꯂꯩꯌꯦꯕ ꯑꯩꯈꯣꯏꯒꯤ ꯄꯨꯂꯤꯁꯀꯤ ꯀꯦꯝꯒ ꯂꯩꯌꯦꯕꯀꯣ ꯃꯊꯛ ꯀꯥꯏꯈꯠꯂꯛꯑꯀꯥꯟꯗ ꯑꯗꯨꯗꯨꯅ ꯑꯩꯈꯣꯏ ꯌꯥꯝ ꯀꯟꯅ ꯍꯥꯏꯗꯤ ꯈꯨꯗꯣꯡ ꯊꯤꯅꯤꯡꯉꯥꯏ ꯒꯨꯝꯕꯗꯤ ꯑꯣꯏꯗꯦ ꯍꯥꯏꯇꯥꯔꯦꯅꯦ
ꯑ ꯀꯥꯏꯌꯣ ꯂꯤꯄꯥꯁꯥ
ꯍꯧꯖꯤꯛꯁꯦ ꯑꯃꯨꯛ ꯑꯩꯈꯣꯏꯒꯤ ꯆꯤꯡꯒꯤ ꯏꯆꯤꯟꯜ ꯏꯅꯥꯎ ꯈꯠꯅꯕꯅꯤꯅ ꯑꯦ ꯍꯦꯛ ꯆꯤꯡꯗ ꯍꯦꯛ ꯀꯥꯗꯅ ꯈꯣꯠꯇꯅ ꯑꯩꯈꯣꯏ ꯍꯥꯏꯗꯤ ꯂꯩꯗꯅꯀꯣ ꯈꯨꯗꯣꯡ ꯊꯤꯅꯤꯡꯉꯥꯏ ꯑꯣꯏꯗꯅ ꯑꯗꯨ ꯑꯗꯨꯒꯨꯝꯕꯗꯨ ꯑꯗꯨꯗꯤ ꯑꯣꯏꯗ꯭ꯔꯦꯕ ꯍꯧꯖꯤꯛꯀꯤ ꯃꯐꯝꯗꯨꯗꯗꯤ
ꯑꯣ ꯃꯐꯝ ꯑꯇꯣꯞꯄꯁꯨ ꯍꯥꯏꯗꯤ ꯍꯣꯌ ꯑꯩ ꯍꯧꯖꯤꯛꯐꯥꯎ ꯀꯩꯅꯣ ꯀꯥꯔꯨꯗ꯭ꯔꯤꯌꯦ ꯅꯡ ꯀꯧꯕꯨ ꯀꯥꯔꯨꯔꯕꯣ
ꯀꯥꯗ꯭ꯔꯤꯕꯣ ꯑꯩꯁꯨ ꯍꯧꯖꯤꯛꯐꯥꯎ ꯀꯥꯗ꯭ꯔꯤꯕꯣ ꯑꯩꯈꯣꯏ ꯀꯩꯅꯣꯅ ꯑꯩꯈꯣꯏꯒꯤ ꯀꯔꯤ ꯀꯔꯤ ꯀꯔꯤ ꯀꯔꯤ ꯀꯔꯤ ꯁꯖꯥꯟ ꯀꯥꯡꯕꯨꯁꯦ ꯃꯣꯏꯗꯤ ꯀꯩꯅꯣ ꯇꯧꯔꯀꯥꯟꯗ ꯊꯥꯏꯅ ꯃꯣꯏꯗꯤ ꯑꯗꯨꯝ ꯀꯥꯕꯅꯦꯕ ꯍꯥꯎꯗ ꯀ ꯀꯥꯥꯁꯦꯒ ꯍꯧꯔꯛꯑꯝꯕꯅꯦ ꯑꯩꯈꯣꯏ ꯌꯥꯝꯁꯨ ꯌꯥꯎꯋꯦꯕꯀꯣ ꯑꯗꯨꯗ ꯅꯣꯏꯅ ꯑꯁ ꯗꯨꯀꯥꯟꯗꯨꯁꯨ ꯆꯠꯍꯧꯗ꯭ꯔꯦꯕ ꯆꯥꯡꯒꯂ ꯍꯧꯖꯤ ꯇꯗ ꯆꯠ ꯐꯪꯍꯧꯗꯕꯁ
ꯎꯝ ꯑꯩꯁꯨ ꯏꯃꯥꯟꯅꯝꯅ ꯍꯧꯔꯝꯃꯦ ꯀꯟꯅ ꯃꯣꯏ ꯑꯔꯒ ꯀꯦꯝ ꯆꯠꯄꯅꯦ ꯗꯨꯗ ꯆꯠꯁꯦ ꯈꯣꯠꯁꯦꯅ ꯍꯥꯏ ꯄ ꯑꯗꯨꯏ ꯃꯇꯝꯗꯨꯅ ꯈꯤꯗꯥꯪ ꯀ꯭ꯂꯥꯁ ꯑꯦꯂꯚꯦꯟ ꯇꯨꯌꯦꯜꯞ ꯁꯨꯃꯥꯏꯅ ꯀꯥꯔ ꯃꯇꯝꯗ ꯑꯣꯏꯕꯅꯤꯅ ꯌꯨꯝꯗꯒꯤ ꯀꯔꯤ ꯍꯥꯏꯔꯛꯀꯅꯤꯁꯨ ꯀꯤꯕ ꯆꯠꯀꯦ ꯈꯣꯠ ꯌꯥꯏ ꯃꯇꯝꯗꯁꯨ ꯀꯅꯣ ꯇꯧꯕꯅꯤꯅ ꯑꯩꯅꯁꯨ ꯆꯥꯕꯁꯨ ꯌꯥꯗ꯭ꯔꯦ ꯑꯗꯣ ꯍꯧꯖꯤꯛ
ꯑꯣ
ꯆꯥ ꯌꯥꯗꯦ ꯍꯥꯏꯕꯠꯇꯦ ꯌꯥꯔꯛꯈꯤꯅꯤ ꯑꯗꯣ ꯍꯨꯖꯤꯛꯀꯤ ꯑꯣꯏꯅꯗꯤ ꯀꯥꯗꯤ ꯀꯥꯅꯤꯉꯦ ꯀꯥꯕꯗꯤ ꯐꯪꯗ꯭ꯔꯦ ꯑꯗꯣ ꯑꯛ ꯇꯣꯞꯄ ꯍꯧꯖꯤꯛ ꯑꯈꯣꯏꯗ ꯀꯣꯏꯕ ꯌꯥꯕ ꯃꯐꯝꯗ ꯍꯥꯏꯔꯕꯨ ꯃꯌꯥꯝ ꯂꯩꯗꯅ ꯑꯈꯣꯏ ꯑꯈꯣꯏꯅ ꯂꯣꯛꯇꯥꯛꯇ ꯀꯣꯏꯕ ꯆꯠꯂꯤ ꯍꯥꯏꯔꯗꯨꯗꯤ ꯈꯤꯗꯥꯪ ꯅꯪ ꯈꯣꯏꯅ ꯕꯣꯠ ꯇꯣꯡꯉꯒ ꯐꯠꯇꯦꯛ ꯑꯃ ꯆꯠꯂꯨ ꯈꯛꯇꯅꯦꯕ
ꯃꯥꯅꯦ ꯃꯥꯟ
ꯁꯤꯅ ꯑꯃꯨꯛ ꯑ ꯆꯠꯄ ꯇꯥꯔꯒꯗꯤ ꯃꯐꯝꯗꯨ ꯄꯣꯔꯥ ꯑꯣꯏꯅ ꯍꯥꯏꯗꯤ ꯆꯥꯎꯔꯥꯛꯄ ꯑꯃ ꯍꯤꯗꯕꯨ ꯍꯣꯜꯂꯁꯨ ꯀꯩ ꯇꯧꯔꯁꯨ ꯐꯖꯅ ꯀꯣꯏꯔꯒ ꯐꯖꯟ ꯌꯦꯡꯕꯁꯤꯅ ꯑꯩꯅ ꯄꯥꯝꯃꯤꯁꯤꯅ
ꯎꯝ ꯁꯤꯅꯨꯡꯉꯥꯏꯅꯤ ꯑꯗꯨꯃꯥꯏ ꯆꯠꯄꯁꯨ
ꯎꯝ ꯑꯗꯨ ꯀꯅꯣꯁꯨ ꯐꯖꯟ ꯇꯧꯋꯦꯍꯦ ꯂꯣꯛꯇꯥꯛ ꯀꯩꯀꯥ ꯑꯗꯨꯁꯨ ꯅꯨꯡꯁꯤꯠꯀ ꯀꯜꯂꯗꯤ ꯏꯄꯣꯒ ꯁꯃꯨꯗ꯭ꯔ ꯏꯄꯣꯒ ꯃꯥꯟꯒꯦ ꯇꯧꯏꯍꯦ
ꯑꯥ ꯅꯨꯡꯉꯥꯏꯌꯦ ꯑꯗꯨꯝ ꯆꯠꯂꯦꯕꯈꯣꯏ
ꯎꯝ ꯕꯣꯠꯇꯒ ꯇꯣꯡꯉꯤꯉꯩꯗ ꯀꯩꯅꯣ ꯇꯧꯕꯗꯣ ꯎꯄꯣꯒ ꯄꯣꯞ ꯄꯣꯞ ꯄꯣꯛꯒ ꯊꯣꯡꯉꯝꯕꯗꯣ ꯂꯨꯨꯞꯇꯣ ꯇꯥꯏꯇꯥꯅꯛꯀꯤ ꯂꯨꯞ ꯄꯗꯨ ꯗꯨꯏ ꯂꯨꯨꯞꯇꯧꯕ ꯃꯥꯥꯟꯖꯥꯟ
ꯑꯣ ꯐꯔꯦ ꯑꯗꯨꯗꯤ ꯂꯩꯔꯣ ꯅꯪꯖꯨ ꯑꯩꯖꯨ ꯑꯁꯤꯐꯥꯎꯗ ꯊꯣꯛꯎꯒꯤꯒꯦ ꯃꯄꯥꯟ ꯃꯄꯥꯟ ꯊꯣꯛꯎ ꯅ ꯏꯃꯥꯅꯕꯅ ꯑꯩꯉꯣꯟ ꯔꯤ ꯐꯣꯟ ꯇꯧꯁꯜꯂꯛꯑꯦꯕ
ꯑ ꯍꯣꯏ ꯀꯣꯟ ꯑꯃꯨꯛ ꯁꯥꯟꯅꯁꯤ
ꯊꯝꯃꯣ ꯊꯝ